ꯍꯂꯣ
ꯍꯜꯂꯣ
ꯍꯥꯥꯎ
ꯀꯩꯗꯧꯔꯝꯃꯤꯅꯣ
ꯑꯁ ꯁꯨꯝ ꯍꯤꯞꯄꯝꯕꯅꯤ ꯆꯥꯛ ꯇꯣꯛꯄꯒꯤ
ꯆꯥꯛ ꯆꯥꯔꯕ ꯍꯥꯏꯖꯦ
ꯆꯥꯔꯦ
ꯌꯥꯝ ꯉꯜꯂꯤꯅ
ꯑꯥ ꯅꯣꯏ ꯆꯥꯗ꯭ꯔꯤꯕꯣ
ꯆꯥꯗ꯭ꯔꯤꯗ
ꯍꯧꯖꯤꯛ ꯐꯥꯎ ꯀꯩꯗꯧꯔꯤꯕ
ꯊꯕꯛ ꯍꯟꯅꯔꯛꯄ ꯊꯦꯡꯕꯅꯤꯅ ꯆꯥꯛ ꯊꯣꯡꯕ ꯊꯦꯡꯕ
ꯀꯩꯗ ꯇ꯭ꯔꯦꯡ ꯇ꯭ꯔꯦꯛ ꯇꯧꯔꯤꯗꯨꯅ
ꯆꯨꯖꯥꯛ ꯈꯣꯛꯏꯌꯦ
ꯃꯈꯣꯜꯗꯣ ꯇꯥꯅꯤꯡꯗꯦ ꯆꯨꯖꯥꯛ ꯀꯌꯥꯝ ꯊꯥꯒꯦ
ꯆꯨꯖꯥꯛ ꯁꯪꯉꯝ ꯑꯃ
ꯌꯥꯃꯤꯅꯦ ꯑꯗꯨꯗꯤ
ꯂꯦꯟꯅ ꯂꯣꯏ ꯆꯥꯊꯣꯛꯈꯤꯕ
ꯑꯃꯨꯛ ꯃꯨꯛ ꯍꯦꯛꯄꯗ ꯀꯌꯥꯝ ꯍꯦꯛ ꯍꯦꯛꯄ
ꯑꯃꯨꯛ ꯃꯨꯛ ꯍꯦꯛꯄꯗ ꯆꯨꯖꯥꯛ ꯆꯥꯝꯃꯉꯥ ꯆꯥꯇ꯭ꯔꯨꯛꯃꯨꯛ ꯍꯦꯛꯑꯦ ꯍꯥꯏꯗꯤ ꯂꯦꯟꯅ ꯊꯥꯗꯣꯛꯈ꯭ꯔ ꯃꯇꯨꯡꯗ ꯄꯥꯜꯍꯧꯕ ꯆꯨꯖꯥꯛꯈꯩꯗꯨꯅꯤꯀꯣ ꯍꯦꯛꯏꯁꯦ
ꯀꯔꯝꯕ ꯆꯨꯖꯥꯛꯅꯣ ꯑꯃ ꯁꯨꯠ ꯀꯣꯔ꯭ꯟꯒ ꯍꯥꯏꯅꯕꯗꯨꯔꯣ ꯅꯠꯇ꯭ꯔꯒꯅ ꯆꯨꯝꯅꯒꯤ ꯂꯣꯀꯦꯜꯂꯣ
ꯂꯣꯀꯦꯜꯁꯨ ꯌꯥꯎꯔꯦ ꯂꯣꯀꯦꯜ ꯐꯩꯗꯣꯝ ꯑꯃ ꯌꯥꯎꯔꯦ ꯑꯗꯨꯒ ꯁꯨꯏꯠ ꯀꯣ꯭ꯔ꯭ꯟꯅ ꯐꯩꯗꯣꯝ ꯑꯅꯤ ꯑꯣꯏꯕꯅꯦꯕ ꯑꯗꯣ ꯁ꯭ꯋꯤꯠ ꯀꯣꯔꯟꯗꯨꯗꯤ ꯃꯥꯒꯤ ꯄꯥꯜꯂꯛꯄ ꯇꯥꯏꯃꯤꯡꯗꯨꯗ ꯂꯣꯏꯅ ꯂꯦꯟꯅ ꯐꯨ ꯐꯨꯗꯠꯈ꯭ꯔꯕꯅꯤꯅ ꯏꯪꯊꯤꯉꯥꯏꯅ ꯍꯦꯛꯇ꯭ꯔꯦ ꯂꯣꯀꯦꯜꯒꯤꯗꯨꯗꯗꯤ ꯃꯥꯅ ꯂꯦꯟ ꯇꯥꯈꯤꯕ ꯂꯣꯏꯔꯒ ꯃꯄꯥꯟ ꯇꯝꯃꯛꯄ ꯑꯣꯏꯕꯅꯤꯅ ꯃꯌꯥꯝ ꯍꯦꯛꯑꯦ ꯍꯥꯏꯗꯤ ꯑꯗꯨ ꯑꯗꯨꯗ ꯐꯅꯌꯥꯝ ꯍꯦꯛꯑꯦꯕ
ꯆꯨꯖꯥꯛꯇꯤ ꯀꯦ ꯖꯤ ꯗ ꯌꯣꯟꯕ꯭ꯔꯣ ꯅꯠꯇ꯭ꯔꯒꯅ ꯀꯩ ꯀꯃꯥꯏꯅ ꯌꯣꯟꯒꯦ
ꯃꯁꯤꯡꯗ ꯆꯠꯂꯦ ꯆꯥꯝꯃꯒꯤ ꯇꯔꯥꯍꯨꯝꯗꯣꯏ ꯇꯧꯕ ꯕꯖꯥꯔꯗꯅ ꯆꯥꯝꯃꯒꯤ ꯃꯥꯄꯟ ꯇꯔꯥꯃꯨꯛꯇ ꯇꯧ ꯃꯥꯜꯂꯦ ꯑꯈꯣꯏ ꯁꯤꯗꯩꯗꯤ ꯆꯥꯝꯃꯩ ꯇꯔꯥꯍꯨꯝꯗꯣꯏ ꯂꯧꯅꯩ
ꯑꯥ ꯑꯩ ꯅꯍꯥꯟ ꯂꯩꯔꯨꯕꯗꯣ ꯁ꯭ꯋꯤꯠ ꯀꯣꯟ ꯆꯥꯝꯃꯒꯤ ꯃꯥꯄꯟ ꯇꯧꯔꯛꯑꯦ
ꯁ꯭ꯋꯤꯠ ꯀꯣꯟꯗꯣ
ꯑꯥ
ꯑꯗꯨꯗꯤ ꯍꯣꯡꯉꯤꯅꯦ ꯑꯈꯣꯏꯅ ꯌꯣꯟꯕ ꯑꯩꯈꯣꯏꯅ ꯌꯣꯟꯕ ꯇꯥꯏꯃꯤꯡꯗꯨꯗ ꯁ꯭ꯋꯤꯟ ꯀꯣꯟꯗꯣ ꯂꯨꯄꯥ ꯇꯔꯥ ꯍꯦꯟꯅ ꯊꯤꯔꯤꯅꯤ ꯑꯈꯣꯏꯗ ꯃꯣꯏꯅ ꯍꯜꯂꯛꯑꯒ ꯑꯗꯨ ꯑꯣꯏ ꯇꯔꯗꯤ ꯃꯣꯏ ꯍꯣꯡꯗꯣꯛꯑꯝꯃꯅꯤ ꯑꯈꯣꯏ ꯌꯥꯝꯅ ꯄꯥꯜꯂꯝꯃꯗꯤ ꯌꯦꯉꯣ ꯑꯗꯨ ꯇꯥꯏꯃꯤꯡꯗꯨꯗ ꯁꯦꯟꯐꯝ ꯑꯃ ꯈꯪꯒꯗꯕꯅꯤ
ꯑꯣ
ꯌꯥꯝꯅ ꯄꯥꯟꯒꯤꯗ꯭ꯔꯦꯕ
ꯀꯩꯅꯣ ꯆꯨꯖꯥꯛ ꯊꯥꯕꯒꯅꯦ
ꯎꯝ
ꯑꯗꯨꯒꯤ ꯂꯩ ꯊꯥꯕꯗꯣ ꯑꯗꯨ ꯀꯥꯟꯅꯕꯗꯤ ꯀꯅꯥ ꯍꯦꯟꯒꯦ
ꯆꯨꯖꯥꯛ ꯊꯥꯕꯅꯗꯤ ꯍꯦꯟꯕ ꯃꯥꯜꯂꯤ ꯑꯗꯨ ꯂꯩ ꯊꯥꯕꯁꯨ ꯀꯥꯟꯅꯩ ꯁꯤꯖꯟ ꯑꯣꯏꯇꯥꯔꯒꯗꯤ ꯍꯥꯏꯕꯗꯤ ꯂꯩ ꯁꯤꯠꯄꯒꯤ ꯁꯤꯖꯟ ꯂꯩꯌꯦꯕꯀꯣ ꯂꯩ ꯌꯣꯟꯕ ꯅꯨꯡꯉꯥꯏꯕꯒꯤ ꯁꯤꯖꯟ ꯀꯨꯝꯍꯩ ꯍꯔꯥꯎ ꯌꯥꯝꯅ ꯂꯩꯕ ꯂꯩ ꯌꯥꯝꯅ ꯆꯪꯕ ꯀꯨꯝꯍꯩ ꯍꯔꯥꯎ ꯂꯩꯗꯅꯀꯣ ꯑꯗꯨꯒꯨꯝꯕ ꯒꯤ ꯁꯤꯖꯟ ꯑꯣꯏꯇꯥꯔꯒꯗꯤ ꯌꯥꯝꯅ ꯅꯨꯡꯉꯥꯏꯔꯦ
ꯃꯊꯪ ꯍꯟꯗꯛ ꯂꯥꯞꯄꯁꯤꯗ ꯊꯥꯒꯤꯗꯣꯏꯔꯣ
ꯊꯥꯒꯤꯗꯣꯏꯅꯤ ꯍꯧꯖꯤꯛ ꯃꯔꯨ ꯍꯨꯟꯕ ꯆꯥꯔ ꯍꯨꯟꯕ ꯍꯧꯔꯦ ꯃꯔꯨ ꯂꯧꯔꯨꯔꯒ ꯑꯗꯣ ꯅꯪ ꯒꯗꯣꯏꯔꯥ ꯅꯪꯉꯣꯏꯗ꯭ꯔꯥ ꯈꯪꯗꯦ ꯈꯤꯇꯪ ꯈꯨꯌꯧꯅꯕꯩ ꯇꯥꯏꯞ ꯇꯧꯋꯦ
ꯑꯈꯣꯏꯒꯤ ꯀꯥꯡ ꯃꯇꯝ ꯍꯥꯏꯗꯣꯏꯔꯥ ꯅꯤꯡꯉꯣꯟ ꯆꯥꯛꯀꯧꯕ ꯗꯤꯕꯥꯅꯤ ꯇꯥ ꯃꯇꯝꯗꯣ ꯑꯗꯥꯏ ꯂꯩꯁꯦ ꯐꯖꯅ ꯃꯥꯜꯂꯦ
ꯎꯝ ꯎꯝ ꯑꯗꯨꯒꯤ ꯇꯥꯏꯃꯤꯡꯗ
ꯂꯩ ꯊꯥꯕꯗꯣ
ꯎꯝ
ꯂꯨꯄꯥ ꯀꯌꯥꯃꯨꯛꯀ ꯁꯤꯠꯍꯧꯒꯦ
ꯄꯩꯁꯥꯗꯤ ꯈꯪꯗꯤ ꯈꯪꯗ꯭ꯔꯦ ꯑꯗꯨꯝ ꯁꯤꯠꯇꯤ ꯐꯖꯅ ꯁꯤꯠꯂꯦ ꯍꯥꯏꯗꯤ ꯄꯩꯁꯥꯗꯣ ꯀꯌꯥ ꯀꯃꯥꯏꯅ ꯁꯤꯠꯄꯅꯣ ꯈꯣꯠꯄꯅꯣ ꯍꯥꯏꯗꯣ ꯑꯈꯣꯏꯅ ꯌꯣꯜꯂꯨꯗꯕꯅꯤꯅ ꯑꯈꯣꯏ ꯃꯥꯥꯍꯣꯏ ꯑꯈꯣꯏ ꯕꯥ ꯍꯣꯏꯅꯅꯦ ꯂꯣꯏ ꯇꯧꯕꯅꯤꯅꯅꯦ ꯑꯗꯨꯝꯗꯤ ꯈꯪꯗ꯭ꯔꯦꯕ ꯐꯅꯌꯥꯝ ꯁꯤꯠꯂꯦꯀꯥꯏꯗꯤ ꯍꯥꯏꯕꯅꯤ
ꯑꯣ ꯂꯥꯛ ꯑꯃ ꯃꯊꯛꯇ ꯍꯦꯟꯅ ꯁꯤꯠꯄ꯭ꯔꯣ
ꯑ ꯑꯗꯨꯗꯤ ꯍꯦꯜꯂꯦ ꯍꯥꯏ
ꯊꯥꯕꯗꯗꯤ ꯂꯥꯛ ꯂꯥꯛ ꯃꯌꯥ ꯆꯪꯕ꯭ꯔꯣ ꯑꯗꯨꯝ ꯖꯣꯇꯣꯟ ꯇꯧꯕꯗ
ꯌꯥꯡꯈꯩ ꯈꯔ ꯍꯦꯜꯂꯦ ꯂꯥꯛ ꯃꯌꯥꯗꯤ ꯆꯪꯗꯦ ꯎꯝ
ꯂꯤꯁꯤꯡ ꯌꯥꯡꯈꯩ ꯈꯔ ꯍꯦꯜꯂꯦꯕ
ꯑ ꯃꯔꯨꯗꯣ ꯌꯥꯝ ꯇꯥꯡꯉꯦꯕꯀꯣ ꯁꯅꯥꯔꯩꯒꯤ ꯑꯗꯨꯅ ꯃꯤ ꯀꯩꯅꯣ ꯇꯧꯕꯅꯦ ꯈꯣꯠꯄꯅꯦ ꯍꯥꯏꯗꯤ ꯁꯦꯝꯕꯒꯤ ꯈꯣꯠꯄꯒꯤ ꯃꯤ ꯊꯥꯗꯕ ꯈꯣꯠꯄꯗꯩ ꯀꯩꯅꯣꯀꯣ ꯑꯗꯨꯒꯨꯝꯕ ꯃꯌꯥꯝꯗꯣ ꯄꯁꯤꯜꯂꯒ ꯁꯝꯊꯤꯡ ꯑꯩ ꯁꯚꯦꯟꯇꯤ ꯑꯩꯠꯇꯤ ꯅꯥꯏꯟ ꯆꯕꯝꯗꯣꯡꯗꯦ
ꯇꯣꯡꯕꯗꯅ ꯂꯨꯄꯥ ꯂꯤꯁꯤꯡ ꯂꯥ ꯑꯃ ꯃꯈꯥꯏꯗ ꯍꯦꯟꯕ ꯅꯠꯇ꯭ꯔꯣ ꯑ ꯈꯨꯗꯗꯤ
ꯈꯪꯈꯤꯌꯦ ꯑꯗꯨꯗꯤ ꯑꯃ ꯍꯦꯂꯗꯤ ꯈꯥꯡꯒꯦ
ꯃꯤ ꯁꯤꯦꯕꯩ ꯈꯨꯄꯩ ꯀꯁꯨ ꯃꯥꯟꯇ
ꯎꯝ
ꯀꯌꯥ ꯀꯌꯥ ꯁꯥꯏꯅꯣ ꯅꯣꯡꯃꯗ ꯂꯩ ꯊꯥꯕꯗꯨꯁꯨ ꯃꯤ ꯅꯦꯄ꯭ꯔꯣ
ꯅꯦꯛꯑꯦ ꯅꯦꯛꯇꯕ ꯌꯥꯗꯕ ꯌꯥꯎꯔꯛꯄ ꯀꯥꯟꯗ ꯅꯦꯛꯑꯦ
ꯑꯗꯨꯒꯤ ꯑꯊꯥꯕ ꯀꯩꯀꯥ ꯈꯨꯠꯁꯨꯃꯟ ꯀꯩꯀꯥꯗꯣ ꯂꯣꯏ ꯄꯨꯟꯁꯤꯜꯂꯒꯔ ꯁꯦꯚꯦꯟꯇꯤ ꯑꯥꯏꯠꯇꯤ ꯃꯤꯅꯥꯠ ꯆꯪꯉꯦ ꯍꯥꯏꯁꯦ
ꯍꯣꯏ ꯍꯣꯏ ꯑꯗꯨꯗꯨꯒ ꯃꯤ ꯑꯃꯗ ꯅꯣꯡꯃꯗ ꯂꯨꯄꯥ ꯆꯅꯤ ꯆꯅꯤꯅꯤꯎ ꯈꯨꯠꯁꯨꯃꯟ ꯅꯣꯡꯃꯗ ꯅꯠꯇꯦꯀꯣ ꯑꯌꯨꯛ ꯑꯃꯗ ꯑꯗꯒꯤ ꯑꯌꯨꯛꯀ ꯅꯨꯡꯊꯤꯒ ꯄꯥꯔꯗꯤ ꯂꯨꯄꯥ ꯆꯥꯃꯔꯤ
ꯑꯩ ꯈꯨꯗꯅ ꯄꯥꯔꯃꯤ ꯌꯗ ꯂꯨꯄꯥ ꯆꯥꯝꯃꯔꯤ
ꯎꯝ
ꯌꯦꯟꯁꯥꯡ ꯑꯍꯥꯎꯕ ꯊꯣꯡꯗꯧ ꯃꯥꯜꯂꯤꯦ ꯅꯥꯀꯟꯗ ꯈꯣꯟ ꯀꯟꯅ ꯁꯨꯏꯅ
ꯍꯪꯒꯥꯝ ꯆꯝꯊꯣꯡ ꯊꯣꯡꯈꯤ ꯁꯤꯡ ꯍꯪꯒꯥꯝ ꯆꯪ ꯊꯣꯡꯗ ꯁꯤꯡ ꯊꯥꯛꯄ ꯍꯥꯎꯋꯤꯗꯅ
ꯑ
ꯊꯥꯛꯅꯕꯁꯤꯡ ꯀꯟꯅ ꯁꯨꯔꯤ ꯑꯩꯈꯣꯏ ꯃꯥꯅ
ꯏꯃꯥꯔꯠ ꯍꯒꯔꯣ ꯁꯥ
ꯏꯃꯥꯅ ꯊꯣꯡꯍꯧꯔꯦ ꯑꯩ ꯁꯣꯝꯗ ꯆꯨꯖꯥꯛ ꯀꯣꯛꯄ ꯂꯥꯛꯑꯦ
ꯖꯐꯣꯏꯗꯡ ꯀꯩꯗꯧꯅꯕ
ꯍꯣꯔꯦꯟ ꯐ꯭ꯔꯥꯟꯁꯀ ꯅꯣꯔꯋꯦꯒ ꯂꯩꯗꯅ
ꯇꯨꯝ ꯀꯌꯥꯗ
ꯄꯨꯡ ꯕꯔꯣ ꯃꯈꯥꯏꯗ
ꯑꯥ
ꯑꯗꯨ ꯌꯦꯡꯅꯤꯌꯦ ꯑꯩꯈꯣꯏ ꯃꯥꯗꯨꯒꯤ ꯍꯣꯔꯦꯟ ꯆꯥꯅꯕ ꯆꯨꯖꯥꯛ ꯈꯣꯛꯎꯗ ꯑꯣꯏꯅ ꯑꯩꯕꯨ ꯆꯨꯖꯥꯛ ꯈꯣꯛꯄ ꯑꯩꯏ ꯊꯥꯗꯣꯔꯛꯏ
ꯊꯣꯡꯕ ꯍꯦꯜꯄ ꯌꯦꯗꯔ ꯍꯥꯏ
ꯑꯩꯗꯤ ꯉꯝꯅꯤꯗꯤ ꯊꯥꯖꯗ꯭ꯔꯦ ꯑꯗꯨꯕꯨ ꯆꯥꯛꯇꯣ ꯉꯥꯏꯍꯥꯛꯇꯨꯝꯃꯒꯣꯏ ꯑꯣꯏꯅ ꯍꯧꯗꯣꯔꯛꯑꯗꯤ ꯌꯦꯡꯕ ꯉꯝꯒꯗ꯭ꯔꯥ ꯉꯥꯏꯍꯥꯛ ꯄꯣꯊꯥꯔꯗꯤ ꯉꯝꯅꯤ ꯉꯁꯤꯗꯤ ꯋꯥꯁꯨꯦ ꯌꯥꯝ ꯋꯥꯔꯦ
ꯎꯝ
ꯍꯧꯖꯤꯛꯁꯨ ꯈꯣꯡ ꯈꯨꯠ ꯅꯥꯔꯤ
ꯉꯁꯤꯗꯤ ꯀꯥꯏ ꯀꯥꯏ ꯆꯠꯂꯨꯔꯕꯅꯣ ꯈꯣꯠꯅ ꯈꯨꯠꯅꯥꯏ ꯍꯥꯏꯗꯣ
ꯐꯤ ꯔꯅꯤ ꯐꯤ ꯃꯔꯨꯞ ꯇꯧꯕꯒꯤ ꯂꯧꯕ ꯑꯗꯩꯗꯤ ꯀꯦꯕ ꯆꯠꯄꯗ ꯄꯨꯅꯕ ꯄꯣꯠ ꯆꯩ ꯑꯋꯥꯠ ꯑꯄꯥ ꯈꯔ ꯕꯖꯥꯔꯗꯒꯤ ꯂꯩꯔꯨꯕ ꯑꯗꯨꯒꯨꯝꯕ ꯃꯌꯥꯝꯗꯣ ꯆꯠꯄꯗ ꯋꯥꯔꯕ ꯉꯁꯤꯗꯤ
ꯍꯧꯖꯤꯛꯀꯥꯟꯁꯨ ꯕꯖꯥꯔꯒꯤ ꯄꯣꯠꯇꯤ ꯐꯖꯅ ꯇꯥꯡꯉꯕꯅꯤ
ꯎꯝ ꯇꯥꯡꯉꯤ ꯈꯨ ꯇꯥꯡ ꯑꯃ ꯈꯨꯇꯥꯡ ꯊꯤꯅ ꯇꯥꯡꯉꯦꯀꯣ ꯍꯥꯏ ꯀꯥꯟꯅꯗꯦ ꯍꯥꯏꯁꯦ
ꯏꯀꯣꯅꯣꯃꯤ ꯕ꯭ꯂꯣꯀꯦꯠ ꯇꯧꯕꯗꯣ
ꯎꯝ꯫
ꯑꯗꯨ ꯃꯔꯝ ꯃꯔꯝ ꯃꯣꯏꯅꯅꯦ ꯃꯃꯟꯁꯦ꯫ ꯍꯥꯏꯅꯤꯡ ꯍꯥꯏꯅꯤꯡꯕ ꯃꯑꯣꯡꯗ ꯍꯥꯏꯌꯦ ꯄꯣꯠ ꯌꯧꯔꯛꯇꯦ ꯑꯗꯨ ꯇꯧꯋꯤ꯫ ꯃꯤ ꯂꯝꯕꯤ ꯊꯤꯡꯉꯤ ꯀꯔꯥꯏꯀꯣ ꯕꯖꯥꯔꯅꯒ ꯈꯔ ꯍꯣꯡꯕ ꯒ ꯍꯥꯏꯔꯒꯅꯦ ꯕꯖꯥꯔꯅ ꯍꯦꯟꯅ ꯁꯥꯊꯤꯕ ꯌꯥꯎꯕꯅꯦ꯫
ꯎꯝ ꯑꯗꯨꯅꯦ ꯍꯥꯏꯁꯦ ꯉꯁꯥꯏꯁꯨ ꯄꯣꯠꯇꯣ ꯌꯦꯡꯉꯣ꯫ ꯈꯨꯠ ꯇꯥꯡ ꯑꯃ ꯇꯧꯋꯦꯕ ꯐꯕꯨꯗꯤ ꯐꯖꯩꯌꯦꯕꯀꯣ ꯃꯣꯏꯒꯤ ꯊꯥꯒꯠꯅꯔꯛꯏꯗꯨꯒ꯫ ꯍꯧꯖꯤꯛ ꯉꯁꯥꯏ ꯂꯩꯔꯛꯏꯗꯨꯒꯕꯨꯗꯤ꯫
ꯎꯝ꯫
ꯑꯗꯨ ꯑꯣꯏꯇꯥꯔꯒꯁꯨ ꯃꯃꯟꯗꯣ ꯌꯥꯝ ꯀꯜꯂꯦ꯫ ꯑꯩꯅ ꯌꯥꯝ ꯄꯥꯝꯖꯔꯨꯕꯒꯤ ꯂꯩꯔꯛꯄꯅꯦꯕ꯫
ꯑꯥ ꯀꯔꯤꯕꯅꯣ ꯂꯩꯔꯛꯏꯕꯣ꯫
ꯄꯥꯅꯤꯗ꯫
ꯄꯥ ꯍꯥꯏꯁꯦ ꯅꯣꯏ ꯑꯀꯦꯕꯗ ꯍꯥꯞꯄ ꯄꯥꯗꯨꯔꯣ꯫
ꯑꯥ ꯑꯥ꯫
ꯑꯩꯅ ꯎꯕꯗ ꯑꯦꯂꯤꯁꯇꯒ ꯌꯥꯎꯕꯗꯣ꯫ ꯍꯟꯗꯛꯇꯤ ꯄꯥꯁꯦ ꯍꯥꯟꯅꯗꯤ ꯁꯥꯡꯅ ꯄꯥꯛꯅ ꯄꯥꯛꯅ ꯂꯥꯛꯇ꯭ꯔꯥ꯫
ꯎꯝ꯫
ꯂꯥꯛꯈꯤꯗꯔ ꯃꯥꯥꯜꯂꯦꯅꯦ꯫
ꯎꯝ꯫
ꯇꯦꯟꯇꯛ ꯇꯦꯟꯇꯛ ꯇꯧꯕꯑꯣꯏ ꯂꯥꯛꯏꯗ꯫
ꯑꯄꯥꯛꯄꯗꯨꯁꯨ ꯍꯥꯞꯅꯔꯤ꯫ ꯑꯗꯒꯤ ꯈꯔ ꯐꯖꯅ ꯀꯦꯟꯅꯤꯡꯉꯒꯅ ꯑꯇꯦꯟꯕꯗꯣ ꯍꯥꯞꯄꯦ꯫ ꯍꯥꯏꯗꯤ ꯇꯦꯟꯇꯛ ꯇꯦꯟꯇꯛ ꯇꯧꯕꯗꯣ꯫
ꯑꯗꯨ ꯇꯦꯟꯇꯛ ꯇꯦꯟꯇꯛ ꯇꯧꯗꯣ ꯑꯃ ꯍꯥꯞꯇꯣꯏꯔꯣ ꯂꯣꯟꯅꯔ ꯂꯣꯟꯅꯔ ꯍꯥꯞꯇꯣꯏꯔꯥ ꯍꯥꯏꯁꯦ꯫
ꯀꯩꯕꯣ꯫
ꯄꯥꯗꯣ꯫ ꯊꯥꯏꯅꯗꯤ ꯄꯥꯛꯅ ꯂꯥꯛꯏꯗꯅ꯫
ꯎꯝ꯫
ꯑꯗꯨ ꯑꯗꯨꯝ ꯑꯃ ꯍꯥꯞꯆꯟꯕꯗ ꯃꯤꯠꯀ ꯁꯥꯡꯕ ꯆꯥꯅꯩꯗꯅ꯫ ꯍꯧꯖꯤꯛꯀꯤ ꯑꯇꯦꯟꯗꯨꯗꯤ꯫ ꯑꯁꯦꯝꯕ ꯑꯅꯤ ꯑꯍꯨꯝ ꯂꯣꯟꯗꯣꯏꯔꯕ꯫
ꯑ ꯅꯛꯅ ꯅꯛꯅ ꯈꯤꯇꯪ ꯈꯤꯇꯪ ꯀ ꯀꯃꯥꯏꯅ ꯍꯥꯏꯗꯣꯏꯅꯣ ꯍꯥꯞ ꯇꯣꯏꯅꯦ ꯑꯗꯨꯝ ꯃꯊꯪ ꯃꯊꯪ ꯄꯥ ꯃꯤꯠꯇꯣꯝ ꯊꯨꯡꯅꯕ꯫
ꯑꯗꯨꯗꯤ ꯑꯄꯥꯛꯄꯗꯨꯅ ꯐꯠꯇ꯭ꯔꯣ꯫
ꯑ ꯅꯦꯆꯔꯦꯜ ꯃꯥꯟꯕꯗꯤꯀꯣ ꯍꯧꯖꯤꯛꯀꯤ꯫ ꯑꯗꯨꯅ ꯍꯦꯜꯂꯦꯕ ꯅꯦꯆꯔꯦꯜ ꯃꯥꯟꯕ ꯑꯗꯨꯗꯨꯒꯤꯅꯤꯗ ꯃꯌꯥꯝꯅ꯫ ꯇꯥꯅꯩꯁꯦ꯫
ꯑꯣ ꯁꯔꯃꯃꯤꯣ ꯑꯦꯕꯗꯨꯅꯤ
ꯑꯥ ꯑꯗꯨꯅ ꯍꯦꯜꯂꯦꯕ꯫
ꯃꯥꯗꯤꯅꯦ ꯄꯥ ꯃꯈꯣꯡ ꯗꯥꯏꯔꯦꯛ ꯌꯧꯅ ꯌꯧꯅ ꯅꯞꯄ ꯌꯥꯏꯕ ꯑꯗꯨꯒ ꯉꯁꯥꯏ ꯉꯁꯥꯏꯒꯤ ꯐꯨꯜꯗꯨꯗꯤ ꯌꯥꯗꯦꯕ꯫
ꯑꯣ꯫
ꯄꯥ ꯃꯈꯣꯡꯗ ꯅꯞꯁꯤꯟꯒꯤ ꯇꯥꯔꯒ ꯗꯤ ꯄꯥꯗꯨꯒ ꯑꯗꯨꯝ ꯄꯨꯟꯅ ꯍꯧꯃꯤꯟꯅꯕ ꯃꯥꯜꯂꯣꯏꯗ꯭ꯔꯥ꯫
ꯎꯝ꯫
ꯑꯗꯨꯅꯦ꯫
ꯈꯪꯗꯦꯅꯦ ꯅꯣꯏ ꯑꯀꯦ ꯑꯃꯧꯁꯤꯁꯨ ꯖꯟ ꯖꯥꯟꯑꯝꯅꯤꯀꯣ꯫
ꯎꯝ
ꯍ ꯗꯦ ꯁꯗꯣꯅ ꯈ ꯆꯗ ꯀ ꯄꯂ ꯈꯔ ꯊꯥꯔꯗꯤ ꯄꯨꯂ ꯆꯠꯅꯔꯝꯕꯗꯣ ꯌꯥꯗ꯭ꯔꯦꯕ
ꯎꯝ ꯌꯥꯗ꯭ꯔꯦ ꯌꯥꯗ꯭ꯔꯦ ꯍꯧꯖꯤꯛꯀꯥꯟꯗꯤ
ꯑꯣ ꯐꯔꯦ ꯐꯔꯦ ꯑꯩ ꯃꯥꯏ ꯃꯤꯔꯛꯇ ꯇꯥꯊꯣꯛꯒꯦ ꯅꯥꯛ ꯀꯣꯄꯂ ꯂꯣ ꯂꯩ
ꯎꯝ ꯎꯝ ꯍꯣꯏ ꯍꯣꯏ